ꯍꯜꯂꫭ
ꯑꯩ ꯉꯁꯥꯏꯒꯤ ꯊꯕꯛꯇꯣ ꯁꯨꯡꯛꯂꯣꯏ ꯂꯣꯏꯗ꯭ꯔꯕ
ꯑꯣ ꯑꯩꯗꯤ ꯗꯨꯀꯥꯟꯗ ꯀꯥꯎꯊꯣꯛꯈꯤꯗꯅ ꯉꯁꯥꯏꯗꯣ ꯅꯤꯄꯥꯟ ꯀꯌꯥꯅꫭꯝ ꯈꯥꯔꯝꯕꯅꯤꯁꯨ ꯑꯩꯁꯨ ꯀꯩꯅꯣ ꯏꯪꯂꯤꯁ ꯄꯥꯕꯗꯨ ꯂꯣꯏꯁꯤꯟꯕ ꯌꯥꯗꯕꯒꯤ
ꯎꯝ ꯍꯣꯏ ꯑꯩꯈꯣꯏꯗꯣ ꯉꯁꯤ ꯍꯤꯟꯖꯥꯡ ꯑꯍꯥꯎꯕ ꯑꯃ ꯆꯥꯕ ꯑꯗꯨ ꯋꯥꯔꯤ ꯂꯣꯏꯁꯤꯜꯂꯨ ꯌꯥ ꯗ꯭ꯔꯕ ꯂꯩꯀꯥꯏ ꯃꯌꯥꯝꯒꯤ ꯃꯤꯋꯥ ꯃꯤ ꯃꯤꯋꯥ ꯉꯥꯡꯅꯔꯤ ꯀꯥꯟꯗ
ꯎꯝ ꯑꯩ ꯈꯜꯂꯤ ꯅꯦꯠꯀ ꯑꯣꯐ ꯇꯧꯔꯝꯃꯦꯅ
ꯍꯣꯏ ꯍꯣꯏ ꯍꯣꯏ ꯉꯁꯤ ꯀꯩꯅꯣꯒ ꯀꯩꯅꯣ ꯀꯥꯏꯕꯥ ꯄꯣꯔꯇꯨꯒꯜꯒ ꯁ꯭ꯄꯦꯟꯒ ꯍꯥꯏꯕ꯭ꯔꯥ ꯃꯦꯠꯁ ꯂꯩ ꯍꯥꯏꯗꯥꯏꯅꯦ
ꯂꯨꯄꯥ ꯌꯦꯡꯒꯣꯏꯅꯤ ꯑꯗꯨ ꯉꯥꯏꯗꯣꯏꯅꯤ
ꯄꯨꯡ ꯀꯌꯥ ꯂꯩꯅꯣ
ꯕꯥꯔꫭ ꯃꯈꯥꯏ
ꯑꯣ ꯕꯥꯔꯣ ꯃꯈꯥꯏꯗꯨꯗꯤ ꯇꯨꯝꯕꯨ ꯇꯨꯝꯗ꯭ꯔꯤꯗ
ꯎꯝ ꯈꯪꯗꯦꯗ
ꯌꯨꯝ ꯁꯨꯨꯔꯦ
ꯍꯣꯏ ꯁꯥꯏ ꯃꯤ ꯑꯍꯨꯝ ꯁꯨꯔꯝꯃꯦꯍꯥꯏꯅ ꯈꯟꯅꯕ ꯍꯧꯔꯛꯏꯁꯦ
ꯇꯤꯝꯂꯕ ꯁꯄꯣꯠꯂꯕ
ꯎꯝ ꯑꯩꯈꯣꯏ ꯔꯣꯅꯥꯟꯗꯣꯏ ꯀꯥꯡꯕꯨꯅꯦ
ꯔꯣꯅꯥꯟꯗꯣꯁꯤꯡ ꯀꯨꯏꯔ ꯀꯨꯏꯔ ꯕꯤꯂꯟ ꯒꯤ ꯇꯥꯏꯞ ꯇꯧꯁꯜꯂꯛꯑꯦꯕꯁꯤ ꯌꯥꯗ꯭ꯔꯦꯕ
ꯀꯃꯥꯏꯅ ꯇꯧꯔꯤꯅꯣ ꯀꯔꯤ ꯀꯝ ꯇꯧꯗꯦ ꯀꯩꯅꯣ ꯅꯣꯏ ꯀꯥꯡꯕꯨꯁꯤ
ꯎ ꯈꯪꯗꯦ ꯑꯩ ꯄꯥꯝꯗꯦ ꯃꯥꯗꯣ ꯀꯩꯅꯣ ꯇꯧꯕꯩ ꯇꯥꯏꯞ ꯇꯧꯋꯦ ꯈꯔ ꯈꯔ ꯏꯒꯣ ꯌꯥꯝ ꯋꯥꯡꯕꯩ ꯇꯥꯏꯞ ꯇꯧꯋꯦ
ꯔꯣꯅꯥꯟꯗꯣ ꯀꯔꯤꯝ ꯋꯥꯡꯗꯦꯍꯦ ꯏꯆꯝ ꯆꯝꯃꯤꯗ
ꯈꯪꯗꯦ ꯑꯩ ꯋꯥꯈꯜꯅꯔ ꯀꯩꯅꯣ ꯏꯒꯣ ꯋꯥꯡꯕꯩ ꯇꯥꯏꯞ ꯇꯧꯋꯦ ꯔꯣꯅꯥꯜꯗꯣꯒ ꯃꯦꯁꯤꯒ ꯀꯥꯅꯍꯦꯟ ꯄꯝꯃꯤ ꯍꯥꯏꯕ ꯃꯦꯁꯤꯅ ꯍꯦꯟꯅ ꯄꯥꯝꯃꯤ
ꯎꯝ
ꯀꯩꯒꯤꯅꯣ ꯍꯥꯏꯔ ꯃꯗꯤ ꯅꯨꯄꯤ ꯂꯣꯟꯗꯦꯗꯣ ꯑꯗꯨ ꯐꯤꯕꯝꯗꯅꯦ ꯂꯩꯖꯤꯅ
ꯔꯣꯅꯥꯟꯗꯣ ꯅꯨꯄꯤ ꯂꯣꯜꯂꯤꯔꯕ ꯀꯥꯏꯂꯣꯜꯂꯤꯅꯣ
ꯎ ꯀꯩꯅꯣ ꯃꯥꯏ ꯅꯨꯄꯤ ꯃꯆꯥ ꯀꯌꯥꯅꯣꯝ ꯁꯨꯗꯥꯏꯅꯦ
ꯃꯆꯥ ꯌꯥꯝꯖꯕꯩꯅꯦ ꯅꯨꯄꯤ ꯂꯣꯟꯗꯦ ꯀꯥꯏ
ꯑꯃ ꯂꯩꯔꯝꯃꯤꯗꯨꯗꯤ ꯍꯧꯖꯤꯛ ꯅꯨꯄꯤ ꯑꯃꯁꯨ ꯂꯩꯔꯗꯥꯏꯅꯦ ꯖꯣꯔꯖꯤꯌꯥ ꯍꯥꯏꯕ꯭ꯔꯥ
ꯀꯩꯅꯣ ꯔꯣꯅꯥꯟ ꯅꯨꯄꯤ ꯂꯣꯜꯂꯦꯕ ꯑꯩꯗꯤ ꯍꯧꯖꯤꯛ ꯈꯛ ꯈꯪꯉꯦ ꯀꯔꯤꯅꯣ
ꯀꯩꯅꯣ ꯅꯨꯄꯤ ꯑꯃ ꯍꯟ ꯂꯩꯔꯝꯃꯤꯗꯨꯗꯤ
ꯑꯩꯅ ꯔꯥꯡꯉꯤꯔꯣ
ꯂꯣꯟꯗꯕ꯭ꯔꯣ ꯂꯣꯟꯒꯨꯝ ꯇꯧꯗꯥꯏꯅꯦ
ꯔꯣꯅꯥꯟꯗꯣꯏ ꯅꯨꯄꯤ ꯋꯥꯔꯤ ꯇꯥꯗꯦꯍꯦ
ꯑꯅꯤ ꯂꯣꯒꯨꯝ ꯇꯧꯕꯅꯦ ꯑꯃ ꯂꯩꯔꯝꯒꯨꯝ ꯇꯧꯕꯅꯦ ꯍꯧꯖꯤꯛ ꯑꯃꯕꯨꯗꯤ ꯂꯩꯗꯅ ꯖꯣꯖꯤꯌꯥꯗꯨꯕꯨꯗꯤ ꯂꯩꯌꯦꯗꯅ ꯑꯗꯨꯝ
ꯎꯝ ꯂꯩ
ꯃꯥ ꯑꯗꯨ ꯅꯠꯇꯕ ꯃꯃꯥꯡꯗ ꯑꯃꯁꯨ ꯂꯩꯔꯝꯒꯨꯝ ꯇꯧꯕꯅꯦ ꯐꯖꯅꯗꯤ ꯈꯪꯗ꯭ꯔꯦ ꯑꯩꯁꯨ ꯌꯥꯝ ꯐꯨꯠꯕꯣꯜ ꯌꯥꯝ ꯐꯦꯟꯃꯛꯇꯤ ꯅꯠꯇꯕꯅꯤꯅ
ꯎ ꯖꯣꯔꯖꯤꯅ ꯔꯣꯗꯤꯛꯁꯤꯅꯦ ꯍꯧꯖꯤꯛ ꯂꯩꯔꯤꯁꯦ
ꯈꯪꯗꯦꯗ ꯎꯝ ꯌꯥꯔꯦ ꯌꯥꯔꯦ ꯔꯣꯅꯥꯜꯗꯣꯒꯤ ꯋꯥꯔꯤꯁꯤ ꯇꯣꯛꯑꯁꯤ ꯑꯃ ꯁꯥꯟꯅꯔꯁꯤ ꯗꯗꯥ ꯆꯥꯛ ꯆꯥꯔꯕꯣ
ꯎꯝ ꯑꯌꯨꯛ ꯑꯩꯁꯨꯒꯤꯗꯣ ꯆꯥꯛ ꯆꯥꯔꯒ ꯐꯪꯃꯝ ꯗꯉꯔꯤ ꯆꯥꯛ ꯆꯥꯕ ꯇꯣꯛꯇ ꯉꯥꯏꯔꯤꯕ
ꯀꯩ ꯏꯟꯖꯥꯡ ꯆꯥꯔꯒꯦ ꯉꯁꯤꯗꯤ
ꯏꯔꯣꯝꯕ ꯃ ꯕꯣꯔꯥ ꯑꯝꯒ
ꯎꯝ ꯍꯥꯎꯕꯅꯤ ꯑꯗꯨꯁꯨ
ꯐꯝꯃꯤꯅꯦ ꯉꯥꯛꯇꯪ ꯑꯉꯥꯡ ꯑꯃꯗ ꯋꯥꯊꯤ ꯉꯥꯡꯉꯛꯄ ꯑꯗꯨꯒꯤ ꯈꯠꯅꯔꯝꯕꯅꯦ ꯁꯨ
ꯑꯉꯥ ꯅꯠꯇ ꯅꯣꯏ ꯅꯃꯥꯅꯕꯤꯗꯣ
ꯀꯅꯥꯅꯣ ꯑꯣ ꯀꯩꯅꯣꯒꯤꯗꯣ ꯃꯥꯒꯔꯣ
ꯖꯣꯁꯤ ꯍꯥꯏꯕꯗꯣ
ꯑ ꯖꯣꯁꯤꯕꯂꯥꯒ
ꯍꯣꯏ ꯃꯥꯗꯣ ꯀꯩꯅ ꯃꯦꯁꯤꯒꯤ ꯃꯦꯁꯤꯒꯤ ꯃꯤ ꯑꯣꯏꯕꯅꯦꯕ ꯑꯗꯨꯒꯤ ꯕꯣꯟ ꯌꯦꯡꯉꯗꯤ ꯈꯪ ꯈꯪꯅ ꯕꯣꯟ ꯌꯦꯡꯒꯗꯔ ꯍꯪ ꯍꯪꯉꯩꯕ ꯍꯪꯉꯛꯄ ꯃꯥꯅ
ꯑ ꯑꯩꯗꯤ ꯈꯪꯗꯦꯀꯣ ꯑꯩꯗꯤ ꯈꯪꯗꯦꯀꯣ ꯑꯩ ꯔꯣꯅꯥꯜꯗꯣ ꯐꯦꯅꯦ ꯈꯪꯗꯦꯀꯣ
ꯎꯝ ꯏ
ꯑꯣꯐ
ꯑꯗꯨ ꯃꯥꯁꯨ ꯐꯥꯒꯤ ꯇꯧꯖꯩꯅꯦ ꯑꯩꯅ ꯁꯥꯎꯏ ꯈꯪꯕꯗꯤ
ꯍꯤ ꯍꯤ ꯍꯤ
ꯪꯅꯦ ꯑꯩꯈꯣꯏ ꯀꯃꯥꯏꯅ ꯃꯥ ꯄꯥꯝꯃꯕꯅꯤꯅꯅꯦ ꯃꯥꯅ ꯁꯥꯟꯅꯕ ꯕꯣꯜꯁꯦ ꯍꯦꯛ ꯐꯥꯁ ꯃꯦꯁꯇ ꯑꯗꯨꯝ ꯃꯤꯍꯨꯟ ꯆꯣꯡꯉ ꯆꯣꯡꯉꯒ ꯌꯦꯡꯉꯛꯏꯁꯦ
ꯅꯠꯇꯦ ꯌꯥꯝ ꯐꯖꯗꯧꯕ ꯃꯥꯜꯂꯒ ꯁꯨꯝ ꯁꯨꯝ ꯁꯨꯝ ꯗ꯭ꯔꯣ ꯈꯔ ꯆꯠꯁꯟ ꯑꯗꯩꯗꯤ ꯈꯪꯗꯦ ꯀꯩꯥ ꯍꯥꯏꯗꯣꯏꯅꯣ ꯈꯪꯗ꯭ꯔꯦ
ꯑꯩ ꯋꯥꯈꯜꯗꯗꯤ ꯉꯁꯤ ꯑꯗꯨꯝ ꯐꯖꯅ ꯁꯥꯟꯅꯔꯛꯀꯅꯤ ꯈꯜꯂꯦ ꯑꯩ ꯋꯥꯈꯜꯗꯗꯤ ꯑꯁꯥꯥꯁꯦ ꯈꯣꯏ ꯋꯥꯈꯜꯗ ꯑꯩ ꯎꯉ
ꯑꯗꯨ ꯀꯩꯅꯣꯗꯣ ꯂꯩꯍꯧꯕꯗꯤ ꯅꯨꯡꯉꯥꯏꯇꯦꯍꯦ ꯅꯦꯃꯥꯔꯗꯣ ꯅꯦꯃꯥꯔ ꯀꯥꯡ ꯕ꯭ꯔꯖꯜꯗꯣ
ꯎꯝ ꯃꯣꯏꯗꯤ ꯌꯥꯔꯣꯏꯗ
ꯅꯦꯃꯥꯔꯁꯨ ꯁꯥꯟꯅ ꯌꯥꯎꯗ꯭ꯔꯕꯅꯤꯅ
ꯅꯣꯔꯋꯦꯅ ꯀꯥꯏꯗꯒꯤ ꯍꯂꯥꯟꯗꯣ ꯀꯗꯥꯏꯗꯒꯤ ꯁꯨꯠꯇ ꯏꯁꯇꯦꯃꯤꯅꯥꯁꯨ ꯂꯤꯡꯕ ꯃꯤꯗꯨꯅ
ꯎꯝ ꯀꯥꯒꯔꯦꯌꯦ
ꯈꯪꯗꯦ ꯍꯂꯥꯟꯁꯦ ꯀꯅꯥ ꯑꯁ ꯃꯦꯁꯤꯒ ꯑꯝꯇꯪ ꯇꯥꯍꯟꯅꯤꯡꯉꯤ
ꯏꯁ ꯏꯁ ꯀꯦꯕ ꯑꯩ ꯐꯦꯟꯃꯛꯇꯤ ꯅꯠꯇꯦꯀꯣ ꯑꯩ ꯐꯦꯟꯃꯛꯇꯤ ꯅꯠꯇꯦꯀꯣ ꯁꯨꯝ
ꯑꯗꯣ ꯑꯩ ꯍꯥꯏꯖꯕ ꯋꯥꯅꯦꯀꯣ ꯁꯨꯝ ꯕꯣꯜꯒꯤ ꯃꯔꯝ ꯁꯥꯟꯅꯔꯁꯦ ꯉꯁꯤ ꯍꯧꯖꯤꯛ ꯃꯦꯁꯤꯅ ꯒꯣꯜ ꯃꯌꯥꯝ ꯆꯜꯂꯦ ꯍꯥꯏꯁꯦ ꯃꯦꯁꯤꯅ ꯒꯣꯜ ꯆꯟꯕ ꯉꯝꯗꯕ ꯇꯔꯨꯛꯅꯦꯕ ꯑꯗꯨꯗ ꯄꯣꯠꯇꯨꯒꯜꯁꯨ ꯌꯥꯎꯔꯤꯅꯦꯕ
ꯎꯝ
ꯄꯣꯔꯇꯨꯒꯜꯗ ꯃꯥꯅ ꯑꯝꯇ ꯒꯣꯜ ꯒꯣꯜ ꯆꯟꯗ꯭ꯔꯤꯕꯅꯦ
ꯎꯝ
ꯄꯣꯔꯇꯨꯒꯥꯜ ꯆꯟꯗ꯭ꯔꯤ ꯁ꯭ꯄꯦꯟꯅꯦ ꯖꯔꯃꯅꯤ ꯕ꯭ꯔꯖꯤꯟ ꯏꯇꯥꯂꯤꯅꯦ
ꯎꯝ
ꯃꯣꯏ ꯇꯔꯨꯛꯁꯤꯗ ꯃꯦꯁꯤꯅ ꯒꯣꯟ ꯆꯟꯗ꯭ꯔꯤꯁꯦ
ꯎꯝ ꯃꯦꯁꯤꯒꯤꯗꯤ ꯃꯦꯁꯤꯒꯤ ꯑꯃꯨꯛ ꯍꯥꯏꯔꯣꯅꯦ ꯃꯦꯁꯤꯅꯦ ꯅꯠꯇꯦ ꯍꯣꯏ ꯔꯣꯅꯥꯜꯗꯣꯒꯤ ꯑꯃ ꯍꯥꯏꯔꯣꯅꯦ ꯔꯣꯅꯥꯜꯗꯣꯒꯤ ꯑꯃꯨꯛ ꯍꯥꯏꯔꯣꯅꯦ ꯃꯥꯅ ꯆꯟꯕ ꯉꯝꯗꯕ
ꯂꯩꯇꯦꯗ
ꯏꯁ ꯂꯩꯇꯦ ꯇꯁ
ꯔꯣꯅꯥꯜꯗꯣ ꯄꯥꯝꯈ꯭ꯔꯤꯁꯦ ꯑꯇꯩꯒꯤ ꯅꯠꯇꯦꯕ ꯃꯥ ꯂꯥꯏꯟ ꯂꯥꯏꯔꯅ ꯍꯧꯔꯦ ꯑꯗꯨꯗꯒꯤ ꯃꯄꯥꯗꯣ ꯌꯨ ꯊꯛꯑ ꯁꯤꯕꯒꯤ ꯃꯥ ꯅꯤꯁꯥ ꯄꯁꯥ ꯑꯃ ꯆꯥꯗꯦ
ꯎꯝ
ꯑꯗꯩ ꯇꯦꯇꯨꯇꯨ ꯍꯛꯇꯦ ꯑꯗꯨꯗꯒꯤ ꯃꯥꯗꯤ ꯍꯥꯏꯗꯤ ꯀꯃꯥꯏꯅ ꯃꯥꯒꯤ ꯐꯦꯃꯤꯂꯤ ꯌꯥꯝ ꯂꯨꯅ ꯈꯟꯖꯕꯗ ꯃꯥꯅ
ꯎꯝ ꯎꯝ
ꯑꯗꯨꯗ ꯏꯒꯣꯁꯨ ꯏꯒꯣꯁꯨ ꯃꯥꯅ ꯂꯩꯇꯦꯕ ꯃꯥꯅ ꯈꯪꯗꯕꯩꯅꯦꯕ ꯍꯥꯏꯗꯤ ꯐꯦꯟ ꯃꯛꯇ ꯐꯣꯇꯣ ꯀꯥꯞꯁꯦ ꯍꯥꯢꯕ ꯃꯇꯝꯗ ꯃꯥ ꯄꯣꯡꯊꯣꯛ ꯆꯥꯝꯊꯣꯛꯇꯨꯅ ꯇꯧꯗꯕꯅꯤꯅ
ꯎꯝ
ꯍꯦ ꯃꯉꯣꯟꯗ ꯌꯥꯝ ꯉꯥꯎꯕ ꯅꯨꯄꯥꯃ ꯂꯩꯔꯤꯁꯦ ꯀꯩ ꯍꯥꯏꯕ ꯃꯃꯤꯡ ꯑꯃ ꯒꯣꯜ ꯀꯤꯞꯄꯔ ꯑꯃ ꯑꯣꯏꯕ ꯀꯩꯕ
ꯃꯧ ꯈꯛꯇ ꯅꯠꯇꯦꯗ
ꯀꯔꯤ ꯑꯣꯏꯕꯅꯣ ꯑ ꯍꯣ ꯃꯕꯥꯞꯄꯦꯗꯣ ꯑ ꯍ ꯍꯣꯏ
ꯃꯥꯁꯨ ꯃꯥꯒꯤ ꯐꯦꯟꯅꯦ ꯑꯥ ꯍꯧꯖꯤꯛ ꯃꯥ ꯕꯣꯟ ꯁꯥꯟꯅ ꯌꯥꯎꯔꯛꯄ ꯋꯥꯅꯤ ꯃꯥꯒꯤ ꯐꯦꯟꯅꯦ ꯔꯣꯅꯟꯗꯣ
ꯎꯝ
ꯍꯟꯗꯛꯀꯤ ꯋꯥꯔꯜ ꯀꯞꯁꯤ ꯂꯣꯏꯔꯕꯅꯤꯅ ꯕꯣꯜ ꯌꯦꯡꯕꯕꯨꯗꯤ ꯃꯣꯏ ꯂꯣꯏꯔꯒ ꯏꯪ ꯆꯤꯛꯅ ꯂꯩꯒꯔꯦ ꯄꯣꯟ ꯁꯥꯞ
ꯐꯨꯠꯕꯣꯜ ꯌꯦꯡꯒꯦꯗꯤ ꯍꯟꯗꯛ ꯌꯦꯡꯍꯧꯔꯣ ꯍꯥꯏꯔꯤꯌꯦ
ꯎꯝ ꯍꯟꯗꯛꯅ ꯅꯨꯡꯉꯥꯏꯗꯤꯅꯦ ꯍꯟꯗꯛꯇꯤ ꯍꯟꯗꯛꯅ ꯂꯣꯏꯔꯦ ꯃꯁꯥ ꯁꯨ ꯃꯣꯏ ꯂꯣꯏꯒꯤꯕꯗ ꯀꯩꯁꯨ ꯈꯥꯠꯅꯕ ꯈꯣꯠꯄꯁꯨ ꯀꯩꯝ ꯊꯣꯛꯑꯔꯣꯏ
ꯔꯣꯅꯜꯗꯣ ꯔꯣꯅꯥꯜꯗꯣ ꯃꯦꯁꯤꯅ ꯇꯧꯔꯔꯣꯏꯕ
ꯎꯝ
ꯑꯩꯈꯣꯏꯅ ꯌꯥꯝ ꯁꯥꯎꯅꯤꯡꯕ ꯑꯃ ꯂꯩꯌꯦꯕ ꯑꯩꯈꯣꯏꯅ ꯁꯥꯎꯅꯤꯡꯉꯤꯁꯦ ꯑꯇꯩ ꯁꯥꯎꯅꯤꯡꯗꯕ ꯍꯥꯏꯇꯥꯔꯦ ꯅꯨꯄꯤ ꯈꯔ ꯂꯩ
ꯍꯥꯥ
ꯀꯩ ꯍꯥꯏꯅꯣ ꯇꯥꯍꯧꯗ꯭ꯔꯦ ꯑꯩ ꯀꯩꯅꯣꯝꯃ ꯌꯦꯡꯀꯥꯟꯗ
ꯍꯥꯏꯗꯤ ꯅꯨꯄꯤ ꯈꯔ ꯅꯨꯄꯤ ꯈꯔꯕꯨꯗꯤ ꯍꯩꯕꯅꯤꯀꯣ ꯌꯦꯡꯕꯗꯁꯨ ꯍꯩꯕ ꯕꯣꯜ ꯌꯦꯡꯕ ꯍꯩꯕ ꯍꯩꯇꯕꯁꯨ ꯌꯥꯝ ꯍꯩꯕ ꯁꯥꯅ ꯌꯦꯡꯕ ꯁꯥꯕꯗꯣ
ꯑꯦ ꯑꯩ ꯍꯩꯇꯦ ꯑꯩ ꯑꯩ ꯍꯩꯕ ꯁꯥꯗꯦ ꯑꯩ ꯍꯩꯇꯦ ꯑꯩ ꯍꯩꯇꯦ
ꯅꯠꯇꯦ ꯅ ꯅꯠꯇꯦ ꯈꯔ ꯂꯩꯌꯦꯕ ꯃꯣꯏꯉꯁꯦ
ꯍꯥꯏꯗꯤ ꯍꯥꯏ
ꯁꯝꯅ ꯍꯥꯏꯔꯕꯗ ꯕꯣꯟ ꯑꯃꯨꯛ ꯈꯔ ꯈꯪꯉꯦꯕꯩꯅꯦꯕꯀꯣ ꯀ꯭ꯔꯤꯀꯦꯠ ꯇꯗꯤ ꯅꯨꯄꯤꯑꯝꯇꯥꯅ ꯍꯥꯏꯔꯛꯇꯕꯅꯦꯕ ꯈꯪꯗꯕꯒꯤ
ꯑꯩ ꯍꯩꯇꯦꯀꯣ ꯑꯩꯗꯤ ꯕꯣꯜ ꯌꯦꯡꯕ ꯍꯩꯖꯗꯦ ꯁꯨꯝ ꯁꯨꯝ ꯍꯥꯏꯖꯔꯤꯕ ꯑꯗꯨꯅꯤ
ꯁꯥꯏ ꯃꯣꯏꯅꯒ ꯍꯂꯥꯟ ꯄꯥꯝꯃꯦ ꯇꯧꯔꯤꯗꯣ ꯍꯂꯥꯟꯒꯁꯦ ꯍꯟꯗꯛꯇꯤꯒꯤ ꯈꯪꯕ ꯉꯥꯛꯇꯥꯅꯦꯕ ꯃꯣꯏꯁꯦ ꯍꯂꯥꯟꯁ ꯊꯝꯗꯩ ꯃꯌꯥꯝꯝꯗꯣ
ꯍꯂꯥꯟ ꯍꯥꯏꯁꯦ ꯀꯔꯤ ꯑꯣꯏꯗꯣꯏꯅꯣ ꯅꯣꯔꯋꯦ ꯑꯣꯏꯗꯣꯏꯔꯣ
ꯅꯣꯔꯋꯦꯗꯣ ꯅꯣꯔꯦꯒꯤ ꯃꯤ ꯑꯋꯥꯡꯕ ꯍꯧꯖꯤꯛ ꯃꯥ ꯀꯟ ꯕꯥꯏꯔꯦꯜ ꯆꯠꯂꯤꯗꯨꯗꯤ ꯥꯏ ꯃꯉ ꯁꯥꯟ ꯁꯨꯃꯥꯏꯟ ꯇꯧꯔ ꯆꯠꯄꯤꯗꯣ
ꯈꯪꯗꯦꯗ ꯃꯨꯟꯅꯒ ꯌꯦꯡꯉꯨꯗꯦꯗ ꯈꯣꯏ ꯀꯩꯁꯨꯨꯝ
ꯎꯝ ꯁꯥꯥꯏ ꯕꯥꯔꯖꯤꯟꯗ ꯒꯣꯜ ꯆꯜꯂꯤꯗꯣ ꯃꯥ ꯉꯥꯛꯇꯅꯤ ꯆꯠꯂꯣꯏꯗ ꯋꯥꯉ ꯆꯖ ꯂꯩ
ꯑꯗꯨꯗ ꯄꯡꯈꯠꯂꯛꯏꯔ꯭ꯕ
ꯑꯗꯨꯒꯤ ꯃꯃꯥꯡꯗ ꯑꯗꯨꯝ ꯃꯥꯁꯦ ꯍꯥꯟꯅꯗꯒꯤ ꯑꯗꯨꯝ ꯃꯥ ꯃꯤ ꯋꯥꯡ ꯆꯥꯎꯕꯅꯤꯅ ꯃꯤ ꯑꯃꯇꯅ ꯃꯃꯗ ꯀꯩꯅꯣ ꯇꯧꯕ ꯉꯝꯗꯕꯅꯦꯕ
ꯎꯝ
ꯇꯃꯤ ꯋꯥ ꯆꯦ ꯆꯥꯎ ꯋꯥ ꯆꯥꯎꯋꯦ ꯍꯥꯏꯖꯁꯦ ꯐꯥꯡꯁ ꯊꯦꯡꯅꯔꯗꯤ ꯃꯥ ꯑꯗꯨꯝ ꯌꯥꯗꯕꯅꯤ
ꯑꯣ
ꯅꯥꯍꯟꯁꯨ
ꯑꯣ ꯃꯄꯄꯤ ꯍꯥꯏꯕ꯭ꯔꯥ ꯑꯗꯨꯒꯤ ꯃꯣꯏ ꯇꯤꯝꯗꯣ ꯑꯣꯏꯗꯣꯏꯕ
ꯎꯝ ꯑꯗꯨ ꯅꯠꯇꯅ ꯍꯥꯏꯗꯤ ꯐ꯭ꯔꯥꯟꯁꯀ ꯅꯣꯔꯋꯦꯒꯁꯦ ꯑꯗꯨꯝ ꯍꯤꯁꯇ꯭ꯔꯤꯗ ꯀꯩꯅꯣ ꯂꯩꯔꯛꯈꯤꯕꯅꯦꯕ ꯑꯗꯨꯅꯁꯨ
ꯈꯪꯗꯦꯗ ꯑꯩꯈꯣꯏꯗꯤ ꯐꯨꯠꯕꯣꯜꯒ ꯌꯥꯝ ꯌꯦꯡꯕ ꯑꯣꯏꯗꯦꯗ ꯌꯥꯝ ꯀꯩꯁꯨꯝ ꯌꯥꯝ ꯄꯥꯝꯅꯁꯨ ꯌꯦꯡꯗꯦ
ꯑꯩꯈꯣꯏꯅꯇꯩ ꯈꯪꯗꯦꯗ꯭ꯔꯒꯁꯨ ꯑꯩꯈꯣꯏꯅ ꯄꯥꯝꯖꯕ ꯃꯇꯝꯝꯁꯤꯒꯤ ꯃꯤ ꯈꯔꯕꯨꯗꯤ ꯈꯪꯉꯤꯀꯣ ꯑ ꯀꯥꯏꯅꯦ ꯈꯟꯖ ꯂ
ꯉꯁꯤ ꯇꯥꯡ ꯀꯌꯥꯅꯣ ꯎꯝ ꯇꯔꯨꯛ ꯑꯣ ꯀ ꯇꯔꯨꯛ ꯑꯣꯏꯔꯗꯤ ꯀꯥꯡ ꯀꯀ ꯇꯥꯖꯥꯅꯨꯏ ꯀꯦꯂꯦꯟꯗꯔ ꯑꯃ ꯂꯩꯔꯦ
ꯕꯣꯟꯒꯤꯅꯣ
ꯁꯠꯇꯗ ꯀꯥꯡ ꯌꯦꯡꯕꯅꯤ ꯀꯥꯡ ꯀꯥꯡ ꯀꯥꯡ ꯆꯤꯡꯕꯗꯣ
ꯑꯣ ꯀꯥꯡꯉꯔꯣ ꯁꯤꯛꯁꯇꯤꯟꯗ ꯅꯠꯇ꯭ꯔꯣ ꯁꯤꯛꯁꯇꯤꯟꯗꯩ ꯅꯠꯇ꯭ꯔꯣ ꯍꯧꯖꯤꯔꯣ
ꯁꯤꯛꯁꯇꯤꯟ ꯍꯥꯏ꯭ꯔꯔꯅꯦ ꯀꯥꯡꯁꯤꯕꯨ ꯀꯌꯥꯅꯤ ꯄꯥꯅ ꯇꯧꯒꯦ
ꯀꯪꯗꯦ ꯁꯤꯁꯇꯤꯟꯗ ꯇꯥꯛꯛꯀꯦꯗ ꯁꯤꯁꯇꯤꯟꯅꯤꯗꯏꯅꯦ
ꯑꯣ ꯑꯣ ꯄꯥꯜꯂ‌ꯦ ꯄꯥꯜꯂꯦ ꯅꯤ ꯅꯤ ꯄꯥꯜꯂ‌ꯦ꯫
ꯎꯝ꯫
ꯀꯩꯅꯣꯒ ꯅꯣꯡꯃ ꯅꯤꯅꯤꯒ ꯄꯨꯟ ꯄꯥꯟꯖꯤꯟꯕꯥ꯭ꯔꯥ ꯀꯩꯅꯣꯝ ꯇꯧꯋꯦ꯫
ꯎꯝ꯫
ꯎꯝ ꯍꯣꯏꯅꯦ ꯀꯥꯡꯇ ꯀꯣꯏꯆꯠꯁꯤ ꯍꯥꯏꯅꯕꯅꯤꯅꯦ꯫ ꯃꯣꯏꯔꯥꯡ ꯆꯠꯁꯦ ꯍꯥꯏꯅꯕꯅꯤꯅꯦ꯫
ꯀꯥꯡ ꯇꯧꯔꯒ ꯃꯣꯏꯔꯥꯡ ꯆꯠꯇꫭꯏꯔꯣ꯫
ꯍꯣꯏ ꯐꯅꯦꯛ ꯁꯦꯠꯀ ꯁꯦꯠꯂꯒ ꯃꯣꯏꯔꯥꯡ ꯆꯠꯁ‌ꯦ ꯍꯥꯏꯅꯕꯅꯤꯅꯦ꯫ ꯏꯃꯥꯅꯕꯤꯒꯩ꯫
ꯃꯣꯏꯔꯥꯡꯗ ꯀꯥꯡ ꯇꫭꯡꯅꯕ‌꯭ꯔꫭ꯫
ꯇꯧꯗꯦꯗ ꯁꯨꯝ ꯀꯣꯏ ꯆꯠꯅꯤꯡꯕꯩꯅꯦ ꯁꯨꯝ ꯃꯇꯝ ꯑꯃ ꯆꯠꯁꯦꯅ ꯁꯨꯝ ꯍꯥꯏꯅꯕꯅꯦ꯫ ꯫ ꯀꯥꯡ ꯆꯠꯂꯒ ꯀꯣꯏꯕ ꯀꯥꯡ ꯀꯥꯡ ꯅꯨꯃꯤꯠꯇ ꯆꯠꯁꯤꯅ ꯁꯨꯝ ꯍꯥꯏꯅꯕ ꯍꯥꯏꯇꯥꯔꯦ꯫
ꯌꯥꯏ ꯌꯥꯏ ꯆꯠꯄꯌꯥꯏ꯫
ꯌꯥꯏ ꯀꯣꯏ ꯆꯠꯅꯤꯡꯇ꯭ꯔꯣ ꯑꯩ ꯀꯣꯏ ꯆꯠꯅꯤꯡꯉꯤ꯫
ꯀ ꯄꯥꯏꯁꯨ ꯆꯠꯀꯅꯤ ꯃꯊꯪ ꯁꯟꯗꯦꯗꯁꯨ꯫ ꯀ꯭ꯂꯥꯁ ꯇꯖꯌ‌ꯦꯞ ꯀꯥꯡꯒꯨ ꯑꯃ ꯄꯨꯟꯖ ꯍꯥꯏꯔꯛꯈꯤꯝ꯫ ꯃꯤꯗꯨ ꯌꯥꯝꯃꯟꯗꯅ ꯀꯅꯥ ꯀꯅꯥ ꯄꯨꯟꯗꫭꯏꯟ ꯈꯪꯡꯗ꯭ꯔꯦ꯫
ꯎꯝ꯫